ꯍꯥꯎ ꯇꯥꯔꯦ ꯇꯥꯔꯦ ꯇꯥꯔꯦ ꯃꯥꯏ ꯃꯤꯠ ꯇꯥꯕ ꯈꯣꯠꯄ ꯂꯣꯏꯔꯦ ꯅꯨꯡꯗꯥꯡꯒꯤ ꯅꯨꯡꯗꯥꯡ ꯋꯥꯏꯔꯝ ꯌꯥ ꯆꯪꯉꯛꯄꯒꯤ ꯑꯗꯣ ꯈꯪꯗꯦ ꯉꯔꯥꯡ ꯗꯩ ꯑꯦꯛꯁꯔꯁꯥꯏꯁ ꯈꯔ ꯒ ꯍꯧꯕꯩꯔꯥ ꯀꯩꯅꯣ ꯏꯁꯥ ꯈꯤꯇꯪꯗꯤ ꯅꯨꯡꯉꯥꯏ
ꯑꯁ ꯑꯩꯖꯨ ꯑꯌꯨꯛꯁꯤ ꯈꯔ ꯉꯟꯅ ꯍꯧꯒꯠꯂꯒ ꯋꯥꯛꯀꯤꯡ ꯑꯣꯏꯅ ꯆꯠꯅꯤꯡꯕꯅ‌ꯦ
ꯑꯗꯨꯒ ꯊꯤꯟꯗꯣꯛꯑꯦ ꯊꯤꯟꯗꯣꯛꯑꯦ ꯍꯥꯏꯕꯗꯤ ꯄꯨꯛ ꯅꯥꯔꯦ ꯄꯨꯛꯀꯤ ꯑꯦꯛꯁꯔꯁꯥꯏꯁ ꯇꯧꯕ ꯄꯨꯛ ꯈꯔ ꯒ ꯐꯈꯛꯀ ꯄꯥꯁꯜꯍꯟꯒꯦꯅ ꯑꯗꯣ ꯄꯨꯛꯁꯦ ꯅꯥꯔꯦꯕ ꯉꯁꯤꯁꯦ ꯑꯩꯥ ꯂꯥꯏꯕ‌ꯦꯔꯤ ꯆꯠꯄꯒ ꯉꯝꯗꯦ ꯄꯨꯛꯁꯦ ꯅꯥꯃꯟꯗꯅꯀꯣ ꯍꯥꯏ ꯍꯥꯏꯗꯤ ꯐꯝ ꯉꯝꯃꯔꯣꯏꯗꯕ ꯄꯦꯟ ꯇꯧꯔꯦꯕ ꯑꯩꯗꯣ
ꯄꯨꯛꯀꯤ ꯑꯦꯛꯁꯔꯁꯥꯏꯖꯁꯦ ꯀꯃꯥꯏꯅ ꯁꯥꯟꯅꯒꯦ ꯀꯩꯅꯣ ꯁꯥꯟꯅꯕꯗꯣ ꯄꯂꯦꯡꯀꯨꯝꯕꯗꯪ ꯇꯧꯔꯒ ꯇꯣꯛꯑꯁꯨ ꯑꯗꯨꯝ ꯌꯥꯅꯤꯗ
ꯑ ꯌꯥꯏ ꯑꯗꯨ ꯄꯂꯦꯡꯀꯨꯝꯕ ꯇꯧꯕꯗꯣ ꯌꯥꯝ ꯀꯨꯏꯅ ꯑꯍꯥꯟꯕꯗ ꯇꯧꯕ ꯉꯝꯗꯦꯗꯅ ꯑꯗꯨꯗꯨꯅ ꯃꯈꯟ ꯃꯈꯟ ꯇꯧꯔꯒꯗꯤ ꯏꯁꯥꯗ ꯈꯤꯇꯪ ꯀꯩꯅꯣ ꯑꯣꯏꯖꯕꯗꯣ ꯍꯥꯏꯗꯤ ꯎꯝ ꯋꯥꯈꯟ ꯅꯨꯡꯉꯥꯏꯖꯕꯗꯣ ꯑꯗꯨ ꯇꯧꯋꯦꯕ ꯍꯌꯦꯡꯋꯥꯏꯕꯨꯗꯤ ꯄꯂꯦꯡꯗꯨ ꯁꯨꯝ ꯇꯧꯔꯒ ꯕꯨꯗꯤ ꯉꯝꯒ꯭ꯔꯒꯗꯤ ꯑꯗꯨꯅꯗꯤ ꯌꯥꯝ ꯐꯔꯤꯅꯦ ꯆꯞ ꯇꯤꯡꯉ ꯂꯩꯕꯗꯣ ꯑꯗꯣ ꯑꯩꯒꯤꯖ‌ꯦ ꯄ꯭ꯂꯦꯡꯇꯤ ꯌꯥꯎꯗꯦ ꯑꯩ ꯒꯨꯒꯜ ꯀꯩ ꯒꯨꯒꯜ ꯍꯥꯏꯗꯣꯔꯦ ꯌꯨꯇ꯭ꯌꯨꯕꯇꯩ ꯌꯦꯡꯉꯒ ꯇꯧꯕꯅꯦꯕ
ꯎꯝ
ꯑꯗꯨꯁꯨ ꯗꯨꯝ ꯅꯨꯡꯉꯥꯏꯌꯦꯕ ꯑꯗꯨꯒ ꯏꯁꯀ꯭ꯋꯥꯇꯤꯡ ꯑꯟ ꯇꯧꯕꯗꯣ ꯐꯝꯕꯗꯣ ꯑꯗꯨ ꯃꯥ ꯌꯥꯎꯔꯦ ꯑꯗꯨꯒ ꯑꯥ ꯀꯩꯅꯣꯒꯤ ꯑꯥ ꯄꯨꯛꯀꯤ ꯒꯥ ꯑꯌꯥꯝꯕ ꯇꯧꯔꯤꯁꯦ ꯑꯩꯅ ꯍꯥꯏꯗꯤ ꯑꯩꯗꯤ ꯍꯦꯛꯇ ꯋꯦꯠ ꯂꯣꯁ ꯑꯣꯏꯅꯕꯅ ꯄꯥꯗꯅꯕ ꯀꯥꯏꯅ ꯇꯧꯕꯗ‌ꯣ ꯅꯠꯇ꯭ꯔꯦꯕ ꯑꯩꯒꯤꯗꯤ ꯄꯨꯛ ꯈꯤꯇꯪ ꯅꯣꯏꯈꯠ ꯂꯛꯇꯅꯕ ꯑꯗꯒꯤ ꯐꯩꯒꯟ ꯀꯩ ꯀꯥ ꯈꯔ ꯀꯩꯅꯣ ꯑꯣꯏꯅꯕ ꯂꯤꯡꯅꯕ ꯍꯥꯏꯇꯥꯔꯦꯅꯦ ꯀꯟꯅꯕ ꯁꯨꯃꯥꯏꯅ ꯇꯧꯕ ꯗꯨꯝꯕꯥ ꯃꯉꯥꯏꯔꯦ ꯑꯩꯅ ꯇꯧꯔꯤꯁꯦ ꯑꯗꯣ ꯉꯔꯥꯡꯗꯩ ꯇꯧꯕ ꯍꯧꯕꯅꯦ ꯋꯥꯏꯋ‌ꯦ ꯈꯔꯗꯤ ꯑꯗꯣ ꯅꯨꯡꯖꯨ ꯅꯨꯡꯉꯥꯏ ꯑꯗꯣ ꯑꯌꯨꯛꯇ ꯇꯧꯒꯦ ꯍꯥꯏꯇꯥꯥꯔꯗꯤ ꯈꯔ ꯉꯟꯅ ꯍꯧꯒꯠꯂ ꯇꯧ ꯑꯩꯕꯨꯗꯤ ꯐꯣꯔ ꯊꯥꯔꯇꯤꯗ ꯑꯗꯨꯝ ꯍꯧꯒꯠꯂꯦꯕꯀꯣ ꯑꯌꯥꯝꯕꯅ ꯑꯦꯛꯁꯔꯁꯥꯏꯁꯇꯤ ꯇꯧꯗꯕ ꯑꯗꯨꯒ ꯍꯒꯠꯂꯒ ꯑꯗꯨꯝ ꯏꯔꯨꯖꯊꯣꯛꯄ ꯈꯣꯠꯄ ꯁꯨꯃꯥꯏꯅ ꯇꯧꯔꯦ ꯎꯝ
ꯑꯗꯨꯃꯥꯏꯅ ꯑꯍꯟꯕꯗꯨꯗ ꯍꯧꯒꯠꯂꯒ ꯋꯥꯋꯀꯤꯡ ꯑꯣꯏꯅ ꯆꯠꯅꯤꯡꯕꯅꯦꯗꯤꯕꯣ ꯑꯩꯈꯣꯏ ꯈꯣꯡꯅ ꯑꯗꯨꯝ ꯑꯗꯨꯝ ꯆꯠꯂꯦꯁꯤ ꯋꯥꯈꯤꯡ ꯆꯩ ꯀꯩꯀꯥꯏꯅ ꯈꯣꯡꯎ ꯀꯥꯏꯏꯗ ꯂꯩꯖꯔꯛꯄꯣꯅꯤꯗ ꯑꯗꯨꯒ ꯑꯗꯨꯝ ꯁꯪꯗ꯭ꯔꯦꯗꯅꯀꯣ
ꯑꯥ ꯑꯗꯨ ꯀꯩꯅꯣ ꯌꯥꯝ ꯅꯨꯡꯉꯥꯏꯌꯦꯦ ꯑꯩꯈꯣꯏꯒꯤ ꯑꯃ ꯂꯝꯕꯤ ꯑꯅꯧꯕ ꯑꯃ ꯁꯦꯝꯃꯦꯕ ꯔꯤꯡ ꯔꯣꯗꯠꯇꯣ
ꯎꯝ
ꯋꯥꯋꯥꯛꯀꯤꯡꯁꯦ ꯇꯤꯛꯀꯠꯇꯅ ꯆꯠꯅꯕꯤꯅꯦ ꯃꯤ ꯑꯩꯈꯣꯏ ꯄꯥꯎꯍꯣꯏꯁꯨ ꯆꯠꯂꯛꯏ ꯅ ꯑꯩꯈꯣꯏ ꯕꯥꯗꯣ ꯋꯥꯈꯡ ꯈ ꯈꯔ ꯆꯠꯂꯣ ꯕ ꯌꯥꯗ꯭ꯔꯦ ꯅꯪ ꯉꯅ ꯍꯥꯏꯕꯗ ꯏꯀꯣ ꯃꯥꯁꯨ ꯍꯟꯇꯛ ꯅꯨꯃꯤꯠ ꯇꯔꯥꯅꯤꯃꯨꯛ ꯍꯥꯏꯔꯝꯃꯗꯣꯏ ꯏ ꯃꯥꯜꯂꯦ ꯃꯥ ꯋꯥꯋꯀꯤꯡ ꯆꯠꯂꯦ ꯑꯌꯨꯛꯀꯤ ꯑꯃ ꯅꯨꯡꯗꯥꯡꯒꯤ ꯀꯃꯣ ꯍꯥꯏꯕꯗꯤ ꯂꯝꯗꯣ ꯁꯥꯡꯉꯒ ꯏꯪꯉꯒ ꯎꯐꯨꯟ ꯊꯥꯡꯗꯕꯗꯣ ꯒꯥꯔꯤ ꯆꯦꯟꯗꯕꯒꯤ
ꯎꯝ ꯒꯥꯔꯤ ꯆꯦꯟꯗꯕꯅꯦ ꯑꯗꯨꯕꯨ ꯆꯦꯜꯂꯤꯗ
ꯆꯦꯜꯂꯦꯕ ꯎꯐꯨꯟ ꯊꯥꯡꯗꯦꯗꯅ ꯀꯣꯏꯂꯥꯁꯇꯣ ꯑꯅꯧꯕ ꯑꯣꯏꯕꯅꯤꯅ
ꯎꯝ ꯑꯇꯣ ꯑꯗꯨꯏ ꯂꯝꯕꯤꯗꯣ ꯑꯣꯄꯣꯖꯤꯠ ꯁꯥꯏꯠ ꯑꯒꯤꯗꯨꯁꯨ ꯁꯦꯝꯍꯧꯕ ꯃꯥꯜꯂꯤꯀꯣ ꯀꯃꯥꯏꯅꯅꯣ ꯑꯗꯨꯗꯣ ꯀꯃꯥꯏꯅ ꯈꯨꯠꯁꯥꯅꯣ ꯁꯥꯗꯣꯏꯁꯦ ꯑꯩ ꯒ꯭ꯌꯥꯟ ꯇꯥꯗꯦ
ꯑꯣꯄꯣꯖꯤꯠ ꯁꯥꯏꯗꯠꯇ ꯊꯧꯔꯒ ꯀ꯭ꯌꯥꯝꯡꯒꯩꯔꯣꯝ ꯐꯥꯎꯗꯣꯔꯛꯀꯗꯣꯏꯅꯤ
ꯀꯌꯥꯝ ꯀꯩ
ꯑꯥ ꯁ꯭ꯋꯥꯏꯗ
ꯑꯦ ꯀꯩꯅꯣ ꯍꯥꯏꯁꯤꯕꯧ ꯀꯌꯥꯝꯈꯩ ꯀꯌꯥꯝꯒꯩꯒ ꯅꯣꯏꯒꯤꯁꯦ ꯂꯥꯞꯅꯗꯕ꯭ꯔꯥ ꯂꯥꯅꯩ ꯀꯩꯅꯣ ꯀꯌꯥꯝꯒꯩ ꯍꯥꯏꯁꯤ ꯀꯥꯟꯆꯤꯄꯨꯔꯒꯤꯗꯣ ꯅꯠꯇ꯭ꯔꯣ
ꯑꯥ ꯂꯧꯕꯨꯛ ꯂꯧꯕꯨꯛꯇ ꯂꯣꯏ ꯐꯥꯎꯈꯤꯗꯣꯏꯅꯦ ꯍꯥꯏꯕ
ꯑꯗꯨ ꯁꯣꯝ ꯅꯥꯀꯟꯒꯤꯗꯨꯅ ꯂꯣꯏꯔꯕ
ꯑꯩꯈꯣꯏꯒꯤ ꯁꯤ ꯂꯧꯕꯨꯛ ꯑꯅꯤꯁꯤ
ꯍꯣꯏ ꯕꯥ ꯑꯣ ꯑꯩꯅ ꯍꯥꯏꯅꯤꯡꯉꯤꯅꯅꯦ ꯁꯣꯝ ꯅꯥꯀꯟꯒꯤ ꯍꯧꯖꯤꯛ ꯍꯧꯖꯤꯛ ꯂꯩꯔꯤꯕ ꯃꯐꯝꯗꯣ ꯑꯗꯨꯏꯗꯒꯤꯗꯤ ꯂꯣꯏꯔꯕꯕ
ꯑꯗꯨꯒꯤꯗꯤ ꯂꯣꯏꯔꯦ ꯂꯧꯕꯨꯛꯇꯨꯃ ꯐꯥꯎꯗꯣꯛꯈ꯭ꯔꯕꯅꯤꯅ
ꯎꯝ
ꯑ ꯑꯁꯣꯝ ꯅꯥꯀꯟꯒꯤ ꯂꯧꯕꯨꯛꯇꯨꯝ ꯐꯥꯎꯈ꯭ꯔꯅꯤꯗꯅ ꯑꯗꯨꯏ ꯃꯊꯪ ꯇꯥꯔꯒ ꯗꯤ ꯁꯤ ꯂꯝꯕꯤ ꯂꯩꯈ꯭ꯔꯒ ꯁꯣꯝꯅꯥꯀꯟꯒꯤ ꯂꯧꯕꯨꯛꯇꯣꯡ ꯐꯥꯎꯈ꯭ꯔꯅꯤꯗꯅ ꯑꯗꯨꯒ ꯃꯊꯪ ꯃꯊꯪ ꯆꯠꯈꯤꯕꯒꯤ ꯋꯥꯔꯤꯅꯤꯗ ꯏꯁꯝ ꯁꯝꯅ ꯍꯥꯏꯔꯒ ꯃꯣꯔꯦ ꯂꯝꯕꯤ ꯆꯠꯀꯦ ꯈꯜꯂꯁꯦꯕ ꯃꯔꯛꯇ ꯆꯠ ꯑꯄꯗꯤ ꯌꯥꯝ ꯆꯤꯜꯂꯤꯗꯅ ꯁꯝ ꯑꯩꯈꯣꯏꯒꯤ ꯂꯝꯂꯣꯡ ꯕꯖꯥꯔꯁꯦ ꯐꯥꯎꯗ꯭ꯔꯦꯕ ꯑꯩꯈꯣꯏꯔꯣꯝ ꯆꯠꯀꯦ ꯍꯥꯏꯕꯁꯦ ꯑꯁꯣꯝꯗꯒꯤ ꯂꯥꯛꯄ ꯃꯤꯁꯦ ꯂꯝꯗꯣꯡ ꯕꯖꯥꯔꯁꯨ ꯐꯥꯎ ꯐꯥꯎꯗ꯭ꯔꯦꯕ ꯍꯧꯖꯤꯛꯀꯤ ꯂꯝꯕꯤꯗꯨꯗ ꯂꯣꯏ ꯂꯥꯛꯑꯦꯕ ꯅꯨꯡꯉꯥꯏꯔꯦꯕ ꯍꯥꯏꯗꯤ ꯂꯝꯂꯣꯡꯗꯗꯤ ꯒꯥꯔꯤ ꯆꯤꯜꯂꯒ ꯀꯤ ꯀꯤ ꯇꯧꯗꯅ ꯑꯃꯒꯤ ꯃꯔꯣ ꯑꯃꯒꯤ ꯃꯔꯣꯟ ꯉꯥꯏꯅ ꯂꯩꯇ꯭ꯔꯥ ꯏꯚꯟ ꯑꯩꯈꯣꯏꯐꯥꯎꯗ ꯍꯧꯖꯤꯛ ꯁꯣꯃꯨꯡ ꯆꯠꯀꯦ ꯍꯥꯏꯕ ꯑꯗꯒꯤ ꯕꯕꯤꯅꯥ ꯍꯣꯁꯄꯤꯇꯥꯜ ꯆꯠꯀꯦ ꯍꯥꯏꯕ ꯑꯗꯒꯤ ꯀꯩ ꯍꯥꯏꯒꯦ ꯀꯔꯤ ꯍꯩꯈ꯭ꯔꯨ ꯃꯈꯣꯡ ꯆꯠꯀꯦ ꯍꯥꯏꯕ ꯁꯤ ꯃꯌꯥꯝꯁꯦ ꯂꯝꯂꯣꯛꯁꯨ ꯄꯥꯎ ꯐꯥꯎꯗ꯭ꯔꯦꯕ ꯍꯧꯖꯤꯛꯀꯤꯗ ꯆꯠꯂꯦꯕ ꯑꯗꯨ ꯑꯣꯏꯇꯥꯔꯗꯤ ꯁꯣꯝꯗ ꯆꯠꯈꯤ ꯇꯥꯔꯒꯗꯤ ꯑꯁꯣꯝꯗ ꯒꯥꯔꯤ ꯆꯤꯟꯕꯒꯤ ꯆꯥꯡꯗꯣ ꯍꯟꯊꯔꯛꯇꯣꯏ ꯅꯠꯇ꯭ꯔꯥ
ꯎꯝ ꯑꯗꯨ ꯀꯥꯏ ꯖꯒꯥ ꯇꯥꯗꯣꯏꯅꯦꯕ
ꯀꯔꯝꯕ
ꯍꯧꯖꯤꯛꯀꯤ ꯅꯣꯏ ꯔꯤꯡꯔꯣꯠꯁꯦ ꯀꯥꯏ ꯖꯒꯥꯗꯅꯣ ꯗꯥꯏꯔꯦꯛ ꯇꯥꯏꯔꯤꯕ ꯃꯐꯝꯗꯣ ꯑꯩ ꯑꯩ ꯑꯗꯨꯗꯣ ꯊꯧꯗꯤ ꯊꯧꯔꯨꯔꯦ ꯑꯗꯣ ꯀꯥꯎꯔꯦꯕ ꯃꯐꯝꯗꯣ
ꯀꯩꯅꯣꯒꯤꯗꯣ ꯇꯥꯗꯣꯏꯅꯦ ꯎꯝ ꯆꯥꯏꯊ ꯆꯥꯏꯔꯦꯟ ꯊꯣꯡꯈꯣꯡꯗꯣ ꯈꯪꯕ꯭ꯔꯥ
ꯑꯩꯈꯣꯏ ꯀꯣꯟꯁꯝ ꯇꯣꯝꯕ ꯁ꯭ꯀꯨꯜ ꯍꯥꯏꯕ꯭ꯔꯥ
ꯑꯥ ꯍ ꯍꯣ ꯍꯣ ꯍꯣ ꯍꯣ ꯍꯣ ꯍꯣꯏ
ꯀꯥꯏꯗꯅꯣ ꯍꯩꯀ꯭ꯔꯨ ꯃꯈꯣꯡ ꯍꯥꯏꯁꯦ
ꯑꯗꯨꯗꯩ ꯆꯠꯈ꯭ꯔꯒ ꯑꯁꯣꯝ ꯅꯥꯀꯟ ꯁꯥꯏꯠꯇꯣ ꯇꯨꯔꯦ ꯑꯁꯣ ꯀꯩ ꯍꯥꯏꯒꯦ ꯁꯣꯔꯣꯛ ꯃꯦꯟ ꯔꯣꯠꯇꯣ ꯑꯗꯨꯒꯤ ꯃꯅꯤꯡ ꯊꯪꯕ ꯁꯥꯏꯠꯇꯣ ꯑ ꯍꯩꯀ꯭ꯔꯨ ꯃꯈꯣꯡ ꯀꯧꯔꯦ ꯑꯗꯨꯒ ꯈꯇꯪ ꯑꯗ꯭ꯋꯥꯏꯗꯣ ꯀꯩꯅꯣꯁꯨ ꯀꯧꯏ ꯀꯔꯤ ꯍꯥꯏꯒꯦ ꯎꯝ ꯎꯝ ꯀꯩ ꯍꯥꯏꯗꯣꯏꯅꯣ ꯈꯥꯕꯩ ꯁꯣꯏ ꯍꯥꯏꯒꯗ꯭ꯔꯥ ꯈꯥꯕꯩ ꯁꯣꯏ
ꯑ ꯈꯥꯕꯩꯁꯣꯏꯁꯨ ꯀꯣꯑꯣ
ꯈꯕꯩ ꯁꯣꯏ ꯈꯕꯩ ꯁꯣꯏꯁꯨ
ꯎꯝ
ꯀꯧꯋꯦ ꯑꯗꯨꯗ ꯐꯥꯎꯗꯣꯛꯈꯤꯗꯣꯏꯅꯦꯕ ꯑꯗꯣ ꯍꯧꯖꯤꯛꯇꯤ ꯑꯃꯨꯛ ꯑꯩꯅ ꯍꯥꯏꯁꯦ ꯑꯍꯥꯟꯕ ꯊꯥꯕ ꯍꯧꯕ ꯅꯨꯃꯤꯠ ꯈꯔ ꯅꯤꯕ ꯃꯔꯛꯇꯗꯤ ꯂꯠ ꯒꯥꯔꯤ ꯌꯥꯝ ꯀꯟ ꯆꯦꯜꯂꯝꯗꯦꯕ ꯑꯁ ꯍꯧꯖꯤꯛꯇꯤꯀꯣ ꯒꯥꯔꯤꯁꯦ ꯍꯦꯛ ꯍꯦꯛꯇ ꯅꯨꯡꯁꯤ ꯑꯗꯨꯒ ꯒꯥꯔꯤ ꯊꯧꯕꯁꯨꯅꯦ ꯑꯩꯅ ꯌꯥꯝ ꯀꯤꯔꯤꯁꯦ ꯅꯨꯡꯁꯤꯠ ꯀꯤ ꯃꯃꯥꯡ ꯊꯥ ꯊꯧꯋꯦ ꯍꯥꯏꯕ ꯂꯝꯕꯤ ꯅꯨꯡꯉꯥꯏꯕꯒꯤ
ꯑꯩꯅꯈꯣꯏꯅ ꯅꯣꯡꯃ ꯊꯧꯔꯝꯕꯗꯨꯁꯨ ꯑꯩꯈꯣꯏꯁꯨ ꯑꯈꯣꯏꯕꯨꯗꯤ ꯅꯨꯡꯊꯤꯟꯗ ꯊꯧꯕꯅꯦ ꯋꯥꯛꯀꯤꯡ ꯅꯨꯡꯒꯗꯤ ꯆꯠꯍꯧꯗꯦꯕꯀꯣ ꯃꯤꯗꯣ ꯑꯩꯁꯨ ꯍꯦꯛꯇ ꯑꯔꯩꯕꯤ ꯊꯥ ꯊꯧꯋꯦꯕ ꯑꯩꯁꯨ
ꯊꯧꯋꯦ ꯑꯗꯨꯅꯦ ꯌꯥꯝ ꯀꯟ ꯀꯟꯅ ꯊꯧꯋꯦ ꯍꯥꯏꯕ ꯑꯗꯨ ꯗꯥ ꯑꯩꯅ ꯀꯤꯔꯤꯁꯦ ꯑꯗꯨꯅꯦ ꯑꯦꯛꯁꯤꯗꯦꯟꯒ ꯊꯣꯛꯀꯗ꯭ꯔꯅ ꯎꯝ
ꯊꯧꯅꯤꯡꯉꯦꯕ ꯍꯦꯛꯇ ꯀꯟꯅ ꯑꯗꯨꯒꯤ
ꯎꯝ ꯑꯗꯨꯏ ꯃꯊꯛꯇ ꯑꯩꯅ ꯄꯥꯈꯠꯂꯤꯁꯦ ꯍꯌꯦꯡ ꯑꯩꯈꯣꯏꯒꯤ ꯏꯁꯇ꯭ꯔꯦꯠ ꯑꯃ ꯆꯤꯟꯖꯤꯠ ꯔꯣꯗꯁꯦ ꯏꯁꯇ꯭ꯔꯦꯠ ꯆꯠꯇ꯭ꯔꯥ
ꯑꯗꯨꯒ ꯑꯁꯣꯝ ꯅꯥꯀꯟꯒ ꯁꯣꯝ ꯅꯥꯀꯟꯒꯗꯤ ꯐꯥꯎꯗꯣꯛꯑ ꯒꯥꯔꯤ ꯊꯧꯈꯤꯗꯣꯏꯅꯤꯗꯅꯥ ꯁꯣꯝꯒꯤꯁꯨ ꯑꯗꯨꯝ ꯆꯠꯇꯣꯏꯅꯤꯗꯅꯥ ꯃꯔꯛꯁꯤꯒꯤ ꯀꯩꯅꯣꯁꯦ ꯀ꯭ꯔꯣꯁꯤꯡꯁꯦ ꯀꯃꯥꯏ ꯇꯧꯗꯣꯏꯅꯣ ꯁꯤꯅꯤ
ꯍꯥꯏꯗꯤ ꯂꯝꯂꯣꯡ ꯃꯔꯤ ꯐꯥꯡꯕꯅꯤꯅ ꯍꯥꯏꯔꯣ
ꯍꯣꯏ ꯍꯣꯏ
ꯀꯩꯅꯣ ꯑꯗꯨꯗ ꯀꯩꯗꯧꯒꯦ ꯍꯥꯏ ꯑꯗꯨ ꯑꯗꯨ ꯀꯩꯗꯧꯔꯒꯦ
ꯑꯃꯁꯨ ꯒꯥꯔꯤ ꯊꯧꯔꯛꯀꯅꯤ ꯁꯣꯝꯗꯩꯁꯨ ꯊꯧꯅꯤ ꯑꯗꯨꯗꯩꯗꯨꯗ ꯀꯟꯅ ꯊꯧꯖꯤꯟꯅꯔꯛꯄ ꯈꯣꯠꯄ ꯌꯥꯎꯔꯗꯤ ꯑꯅꯤ ꯃꯔꯛꯇꯣ
ꯗꯗꯤ ꯈꯔ ꯇꯞꯊꯕ ꯇꯥꯔꯦꯗꯅ
ꯃꯃꯥꯏ ꯂꯩꯕ ꯅꯠꯇꯦ ꯏꯁꯇ꯭ꯔꯦꯠ ꯊꯧꯔꯛꯇꯣꯏ ꯃꯤꯗꯨꯗꯤ ꯁꯣꯝ ꯐꯥꯎꯗꯣꯛꯈꯤꯗꯧ ꯃꯤꯗꯨꯗꯤ ꯀꯃꯥꯏꯟ ꯇꯧꯕꯅꯣꯕ
ꯑꯣ ꯑꯣ ꯑꯣ ꯆꯨꯝꯃꯦꯀꯣ ꯅꯪꯅ ꯍꯥꯏꯗꯣ ꯑꯩ ꯒ꯭ꯌꯥꯟ ꯇꯥꯏ ꯑꯥ ꯑꯗꯨꯗꯤ ꯑꯗꯨꯒꯤ ꯃꯐꯝꯗꯨꯗ ꯆꯦꯛꯄꯣꯁ ꯃꯆꯥ ꯑꯃ ꯁꯥꯕ ꯑꯃ ꯀꯩꯅꯣ ꯑꯩꯈꯣꯏꯒꯤ ꯀꯩ ꯍꯥꯏꯅꯤ
ꯑꯗꯨꯗꯤ ꯅꯣꯏꯗꯨꯗꯤ ꯇ꯭ꯔꯥꯐꯤꯛ ꯊꯝꯕꯨ ꯌꯥꯔꯅꯤ
ꯑꯗꯨꯅꯦ ꯌꯥꯝ ꯅꯨꯡꯉꯥꯏꯔꯣꯏꯗꯣꯔꯤ ꯍꯥꯏꯕ ꯍꯥꯏꯗꯤ ꯏꯁꯇ꯭ꯔꯦꯠꯇ ꯊꯧꯒꯠꯂꯛꯀꯗꯣꯏꯅꯦꯕ ꯑꯃꯁꯤꯗꯤ ꯁꯣꯝꯁꯨ ꯏꯁꯇ꯭ꯔꯦꯠꯅꯦꯕ ꯊꯧꯗꯣꯏꯁꯦ ꯁꯇ꯭ꯔꯦꯠ ꯑꯅꯤꯁꯦ ꯊꯧꯖꯤꯟꯅꯔꯛꯄꯗ ꯐꯔꯛ ꯇꯥꯔꯣꯏꯗ꯭ꯔꯥ ꯍꯥꯏꯕꯅꯤꯗ ꯑꯩꯅ ꯈꯜꯂꯤꯁꯦ ꯍꯧꯖꯤꯛ ꯍꯧꯖꯤꯛ ꯍꯧꯖꯤꯛ ꯐꯥꯎꯕꯗ ꯅꯥꯝꯃ ꯈꯛꯇꯅꯤꯅ ꯆꯠꯂꯤꯁꯦ ꯁꯣꯝ ꯆꯠꯇ꯭ꯔꯤꯗꯅ
ꯍꯣꯏ ꯍꯣꯏ ꯍꯣꯏ ꯑꯗꯨ ꯀꯟꯅ ꯊꯧꯔ ꯂꯥꯛꯄ ꯃꯤꯗꯤ ꯑꯗꯨꯝ ꯐꯥꯎꯗꯣꯛꯑ ꯆꯠꯈꯤꯗꯣꯏꯅꯦꯕ
ꯑꯥ
ꯌꯥꯎꯗꯣꯏꯅꯦꯗ ꯁꯝꯇꯥꯏꯝ ꯁꯣꯏꯗꯅ ꯌꯥꯎꯗ꯭ꯔꯨꯕꯅꯦ
ꯃꯥꯅꯦ
ꯈꯔ ꯑꯗꯨꯝ ꯑꯉꯥꯡ ꯌꯥꯎꯁꯟꯅꯕ ꯅꯠꯇ꯭ꯔꯒꯅ ꯌꯨ ꯊꯛꯑꯒ ꯊꯧꯔꯛꯄ ꯈꯣꯠꯄ ꯑꯗꯨꯒꯨꯝꯕꯁꯤꯗꯤ ꯌꯥꯎꯗꯣꯔꯕꯅꯦ
ꯅꯥꯇꯩ ꯌꯥꯝ ꯆꯥꯗꯦꯕ ꯑꯗꯨꯅ ꯑꯩꯅ ꯍꯥꯏꯁꯦ ꯇ꯭ꯔꯥꯐꯤꯛ ꯊꯝꯒꯗ꯭ꯔꯥ ꯁꯤꯅꯤ
ꯑꯗꯨꯅꯦ ꯇ꯭ꯔꯥꯐꯤꯛ ꯂꯥꯏꯠ ꯃꯆꯥ ꯑꯃ ꯊꯝꯕ ꯑꯃ ꯅꯠꯇ꯭ꯔꯒꯅꯅꯦ ꯇ꯭ꯔꯥꯐꯤꯛ ꯀꯩꯅꯣ ꯑꯩꯈꯣꯏꯒꯤ ꯇ꯭ꯔꯥꯐꯤꯛ ꯑꯃ ꯊꯝꯃꯁꯨ ꯌꯥꯗꯤ ꯌꯥꯒꯅꯤꯌꯦ ꯇ꯭ꯔꯥꯐꯤꯛ ꯄꯨꯂꯤꯁꯀꯤ ꯑꯃ ꯁꯥꯔꯒ ꯃꯆꯥ ꯑꯃ ꯁꯥꯔꯒꯀꯣ
ꯑꯗꯨꯗꯤ ꯂꯝꯕꯤꯗꯣ ꯀꯩꯅꯣꯅꯦꯕ ꯃꯆꯥ ꯅꯠꯇꯦꯕ ꯊꯧꯔꯛꯢꯕ ꯂꯝꯕꯤꯗꯣ ꯆꯥꯎꯋꯤꯗꯅ ꯅꯪ ꯊꯧꯔꯕꯅꯤ ꯈꯪꯉꯤ ꯅꯠꯇ꯭ꯔꯥ
ꯈꯤꯗꯣ ꯂꯝꯕꯤ ꯈꯤꯇꯪ ꯐꯠꯇꯕ ꯃꯥꯜꯂꯦꯀꯣ ꯂꯤꯔꯛꯄꯒꯤ ꯇꯨꯡꯒꯤ ꯗꯨꯒ ꯈꯛꯇꯪ ꯐꯖꯅ ꯁꯦꯝꯕꯤꯔꯗꯤ ꯎꯝ
ꯆꯠꯇ꯭ꯔꯤꯁꯤꯅ ꯀꯩꯒꯤꯅꯣ ꯍꯥꯏꯀꯥꯟꯗꯅꯦ ꯂꯝꯕꯤꯗꯣ ꯂꯩꯕꯥꯛ ꯌꯥꯝ ꯍꯣꯜꯂꯤꯕ ꯑꯁꯣꯝꯗꯒꯤ ꯇꯥꯇꯥꯅ ꯍꯟꯗꯛꯇ ꯑꯥ ꯍꯟꯗꯛꯇ ꯀꯣꯏꯂꯥꯁ ꯊꯥꯒꯤꯗ ꯉꯥꯏꯔꯤꯕ ꯀꯣꯏꯂꯥꯁꯇꯣ ꯇꯥꯇꯥꯅ ꯂꯩꯕꯥꯛ ꯍꯣꯜꯂ ꯍꯣꯜꯂ ꯆꯠꯄꯗꯅꯦ ꯑꯗꯨꯒꯤ ꯃꯊꯛꯇ ꯗꯣꯖꯔ ꯅꯨꯡꯖ ꯃꯌꯥꯝ ꯆꯠꯂꯦꯅ ꯑꯈꯣꯏ ꯊꯣꯡ ꯁꯦꯝꯕꯒꯤ ꯑꯣ ꯑꯁꯣꯝꯗ ꯍꯣꯡꯀꯠꯄꯒꯤ ꯋꯣ ꯇꯧꯗ꯭ꯔꯥ ꯂꯝꯕꯤꯗꯣ ꯅꯝꯃꯦꯕ ꯀꯣꯏꯂꯥꯁꯇꯣ ꯅꯝꯈꯥꯏꯔꯦꯕ ꯇꯣꯡꯈꯠꯂ ꯂꯩꯔꯦꯕ ꯍꯥꯏꯗꯤ ꯀꯥꯢꯔꯛ ꯃꯇꯣꯝꯇ ꯀꯥꯏꯔꯛꯄ ꯅꯠꯇꯕ ꯚꯥꯏ ꯐꯣꯔꯁ ꯑꯃ ꯄꯤꯔꯒ ꯅꯝꯈꯥꯏ ꯍꯥꯏꯕꯗꯣ ꯑꯗꯨ ꯇꯧꯔꯦꯕ ꯈꯪꯉꯕ
ꯑꯩꯈꯣꯏꯔꯣꯝꯒꯤꯁꯨ ꯅꯣꯏꯔꯣꯝꯁꯨ ꯆꯤꯡ ꯑꯗꯨ ꯆꯤꯡ ꯂꯩꯕꯩ ꯅꯠꯇ꯭ꯔꯥ
ꯎꯝ
ꯑꯩꯈꯣꯏꯁꯨ ꯆꯤꯡ ꯂꯩꯕꯅꯤꯅꯅꯦ ꯆꯤꯡꯗꯨꯗꯒꯤ ꯂꯧꯍꯣꯜꯂꯨꯔꯒ ꯊꯧꯗꯣꯔꯛꯄꯗꯨꯅ ꯑꯗꯨꯝ ꯅꯝꯒꯥꯏꯔꯒ ꯑꯗꯒꯤꯗꯤ ꯂꯩꯕꯥꯛ ꯈꯔ ꯊꯥꯗꯔꯝꯃꯒ ꯏꯐꯨꯟ ꯑꯗꯨꯝ ꯊꯥꯡꯍꯟꯕꯗꯣ
ꯑꯗꯨꯃꯥꯏꯅ ꯇꯧꯕ ꯃꯐꯝ ꯑꯣꯏꯌꯦꯕ
ꯍꯧꯖꯤꯛ ꯑꯩꯈꯣꯏꯒꯤ ꯎꯝ ꯂꯥꯏ ꯂꯩꯕꯒꯤ ꯃꯅꯥꯛꯁꯦ ꯑꯩꯅ ꯀꯩꯗꯧꯔꯤꯅꯣꯅ ꯈꯜꯂꯤꯅꯦꯕ ꯀꯣꯏꯂꯥꯁꯁꯦ ꯆꯀꯥꯅ ꯅꯝꯒꯤꯕꯒꯤ ꯑꯃ ꯄꯩꯈꯠꯂ ꯂꯩꯕꯤꯗꯣ ꯈꯪꯕ꯭ꯔꯥ ꯀꯥꯏꯔꯤ ꯀꯥꯏꯔꯤ ꯇꯧꯔꯒ ꯄꯩꯈꯠꯂ ꯂꯩꯕꯗ ꯇꯧ ꯂꯩꯔꯦꯕ ꯅꯥꯀꯟ ꯅꯥꯀꯟ ꯂꯣꯏꯅ ꯑꯗꯣ ꯀꯣꯏꯂꯥꯁ ꯊꯥꯕꯁꯦ ꯆꯍꯤ ꯐꯥꯗ꯭ꯔꯤꯅ ꯑꯩꯈꯣꯏ ꯊꯥꯏꯁꯦ ꯈꯪꯍꯧꯔꯤ ꯅꯠꯇ꯭ꯔ ꯅꯣꯏ ꯊꯥ ꯈꯔ ꯈꯛꯇ ꯉꯥꯏꯔꯤꯕ ꯊꯥꯔꯤꯁꯦ ꯑꯗꯣ ꯃꯣꯏ ꯑꯃꯨꯛ ꯇꯤ ꯍꯟꯗꯧꯗꯤ ꯃꯥꯜꯂꯦ ꯀꯩꯒꯤꯅꯣ ꯍꯥꯏ ꯀꯥꯟꯗ ꯍꯧꯖꯤꯛꯁꯦ ꯗ꯭ꯔꯦꯟ ꯀꯟꯅ ꯆꯥꯜꯂꯤꯗꯅ ꯑꯩꯈꯣꯏꯒꯤ ꯂꯝꯕꯤ ꯂꯝꯕꯤ ꯇꯪꯈꯥꯏꯗ ꯇꯥꯛꯈꯥꯏꯔꯒ ꯗ꯭ꯔꯦꯟ ꯀꯟ ꯆꯥꯜꯂꯤꯕ ꯑꯗꯣ ꯗ꯭ꯔꯦꯟ ꯆꯟꯕꯒꯤ ꯅꯥꯀꯟꯁꯦ ꯍꯧꯖꯤꯛ ꯂꯩꯕꯥꯛ ꯅꯨꯡ ꯍꯩꯖꯤꯜꯂꯦꯕ ꯄꯥꯛꯊꯣꯛꯑꯦꯕ ꯌꯥꯝꯅ ꯂꯝꯕꯤꯁꯦ ꯄꯥꯛꯑꯦꯕ ꯄꯥꯛꯑꯝꯃꯤꯅ ꯃꯣꯏ ꯀꯣꯏꯂꯥꯁꯦ ꯑꯃꯨꯛ ꯅꯧꯅ ꯊꯥꯔꯛ ꯂꯥꯛꯀꯗꯣꯏ ꯃꯥꯜꯂꯦꯕ ꯑꯗꯨꯃꯥꯏꯅ ꯑꯗꯨꯒꯤ ꯀꯩꯅꯣꯗꯤ ꯇꯧꯔꯛꯀꯅꯤꯗꯤ ꯍꯥꯏꯌꯦꯀꯣ ꯃꯣꯏꯅ ꯍꯥꯏꯕꯗ ꯍꯥꯏꯗꯤ ꯁꯣꯔꯣꯛꯇꯣ ꯄꯥꯛꯍꯟꯕꯒꯤ
ꯑꯝ
ꯑꯗꯣ ꯆꯨꯝꯗꯣꯏꯔꯥ ꯂꯥꯟꯗꯣꯏꯔꯗꯤ ꯈꯪꯗꯦ ꯑꯗꯨꯒꯤ ꯀꯩꯅꯣ ꯄ꯭ꯔꯣꯖꯦꯛꯇꯨ ꯑꯃꯇꯪꯒ ꯇꯧꯕꯤꯔꯛꯑꯒꯗꯤ ꯗꯤ ꯂꯝꯕꯤꯁꯦ ꯅꯨꯡꯉꯥꯏꯔꯅꯤ ꯍꯥꯏꯇꯥꯔꯦ
ꯏꯁꯝ ꯁꯝꯅ ꯍꯥꯏꯔꯒ ꯃꯃꯥꯡꯂꯣꯝ ꯐꯥꯎꯗꯣꯛꯈꯤꯕ ꯌꯥꯕꯒꯤꯁꯦ ꯂꯝꯕꯤꯁꯦ ꯌꯥꯝ ꯐꯠꯇ꯭ꯔꯤꯕꯅꯦꯕ ꯇꯤꯟꯁꯤꯠ ꯂꯝꯕꯤꯒꯁꯦ ꯑꯗꯨꯒ ꯇꯥꯈꯦꯜ ꯂꯝꯕꯤꯗꯣ ꯅꯪ ꯆꯠꯂꯕ ꯇꯈꯦꯜꯂꯝꯕꯤꯗꯣ ꯍꯧꯖꯤꯛ ꯑꯩꯈꯣꯏ ꯁꯤꯗꯩꯁꯤꯗ ꯊꯣꯜꯂꯤꯕ ꯂꯩꯕꯥꯛ ꯃꯌꯥꯝꯁꯦ ꯑ ꯑꯗꯨꯗꯩ ꯀꯣꯠꯂꯤꯅꯦꯕ
ꯎꯝ ꯎꯝ ꯎꯝ
ꯍꯩꯔꯤꯕ ꯊꯣꯜꯂꯤ ꯃꯌꯥꯝꯁꯦ ꯇꯈꯦꯜꯒꯤ ꯆꯤꯡꯗꯒꯤ
ꯑꯣ
ꯑꯗꯣ ꯀꯣꯠꯄꯒꯤ ꯍꯧꯖꯤꯛ ꯆꯤꯡꯗꯣ ꯁꯂꯥꯥꯛ ꯁꯥꯔꯒꯅꯤ ꯂꯩꯔꯤꯁꯦ
ꯍ ꯇꯧꯔꯤꯁꯦ ꯑꯩꯈꯣꯏꯁꯨ ꯑꯗꯨꯃꯥꯏꯅ ꯑꯗꯨꯃꯥꯏꯅ ꯇꯧꯔꯀꯥꯟꯗ ꯊꯣꯟꯕ ꯑꯗꯨꯃꯥꯏꯅ
ꯑꯗꯨ ꯉꯥꯏꯈꯣ ꯑꯗꯨ ꯉꯥꯏꯈꯣ ꯑꯣ ꯑꯩ ꯑꯃꯨꯛ ꯑꯃꯨꯛ ꯇꯧꯔꯛꯑꯣ ꯑꯩ ꯑꯉꯥꯡ ꯑꯉꯥꯡꯁꯦ ꯑꯃꯨꯛ ꯀꯞꯄꯦ ꯑꯃꯝꯇ ꯀꯩꯅꯣ ꯑꯝꯇ ꯍꯪꯉꯨꯒꯤꯒꯦ ꯎꯝ ꯎꯝ